ꯑꯣ ꯇꯥꯔꯦ ꯇꯥꯔꯦ ꯑꯗꯨꯅꯦ ꯑꯗꯨꯅꯦ ꯑꯗꯨꯃꯥꯏꯅ ꯇꯧ ꯉ ꯁꯤꯗꯤ ꯊꯕꯛ ꯆꯠꯊꯣꯛ ꯩꯇ꯭ꯔꯣ
ꯂꯩꯌꯦ ꯑꯗꯨꯒꯤ ꯇꯧꯔꯛꯑꯝꯃꯤꯅꯦ ꯃꯥꯗꯣ ꯀꯩꯅꯣ ꯑꯩꯗꯣ ꯉꯁꯤ ꯑꯩꯒꯤ ꯐꯣꯟꯁꯦ ꯉꯔꯥꯡ ꯑꯩꯅ ꯐꯦꯁꯕꯨꯛ ꯑꯃ ꯌꯥꯗ꯭ꯔꯦꯕ ꯑꯗꯨꯒꯤ ꯑꯩꯁꯦ ꯑꯗꯨꯗꯣꯝꯇ ꯁꯦꯝ ꯊꯒꯦꯅ ꯇꯧꯕ ꯑꯗꯗ ꯑꯩ ꯁꯦꯡꯕ ꯍꯩꯕ ꯗꯩ ꯑꯉꯥꯡ ꯑꯃ ꯑꯩꯍꯣꯔꯦꯟ ꯂꯥꯏꯕ꯭ꯔꯦꯔꯤ ꯆꯠꯄꯗ ꯊꯦꯡꯅꯒꯦ ꯑꯗꯨꯒ ꯃꯥ ꯇꯧꯔꯒ ꯑꯝꯇ ꯁꯦꯝꯃꯟꯒꯦ ꯇꯧꯕꯅꯦ ꯑꯩꯁꯦ
ꯌꯥꯗ꯭ꯔꯕꯣ ꯅꯪꯒꯤꯗꯣ
ꯎꯝ
ꯀꯔꯤꯝ ꯍꯥꯏꯔꯛꯇꯦ ꯑꯦꯀꯥꯎꯟ ꯆꯪꯀꯥꯟꯗ ꯀꯔꯤ ꯍꯥꯏꯔꯛꯀꯦꯕ
ꯍꯧꯖꯤꯛ ꯐꯥꯎꯒꯤꯗꯤ ꯀꯩꯇ ꯃꯦꯡꯃꯥꯡ ꯍꯥꯏꯗ꯭ꯔꯤꯌꯦ
ꯅꯪꯒꯤ ꯑꯦꯀꯥꯎꯟ ꯅꯠꯇꯦ ꯐꯦꯁꯕꯨꯛꯇ ꯆꯪꯕ ꯃꯇꯝꯗꯅꯦ ꯑꯩꯈꯣꯏꯒꯤ ꯀꯔꯤꯝꯇ ꯃꯥꯒꯤ ꯅꯪꯒꯤ ꯄ꯭ꯔꯣꯁꯦꯁꯇ ꯂꯩꯕꯣ ꯍꯥꯏꯔꯁꯨ ꯀꯩꯅꯣ ꯇꯧꯔꯤꯕꯣ ꯍꯥꯏꯔꯁꯨ ꯀꯔꯤꯝꯝꯕꯗ ꯔꯤꯄꯣꯔꯠ ꯑꯃꯇꯪ ꯅꯪꯉꯣꯟꯗ ꯄꯤꯔꯛꯇꯕ꯭ꯔꯕ
ꯃꯥ ꯑꯩꯁꯦ ꯍꯧꯖꯤꯛ ꯀꯩꯅꯣ ꯇꯧꯈꯣꯏ ꯎꯝ ꯎ ꯑꯃꯨꯛꯀ ꯇꯧꯔꯛꯈꯣꯌꯦ
ꯑꯣ ꯃꯣꯏ ꯏꯁꯀꯦꯟ ꯇꯧꯒꯗꯕ ꯈꯣꯠꯀꯗꯕ ꯃꯌꯥꯝꯗꯣ
ꯎꯝ
ꯑꯗꯨꯗꯤ ꯉꯔꯥꯡꯒꯤ ꯑꯩꯈꯣꯏꯒꯤ ꯄ꯭ꯔꯣꯁꯦꯁ ꯑ ꯄ꯭ꯔꯣꯁꯦꯁꯇꯣ ꯑꯗꯨꯃꯥꯏꯅ ꯇꯧ ꯇꯥꯔꯦ ꯆꯞ ꯃꯥꯟꯅꯅ ꯑꯃꯨꯛ ꯍꯜꯂꯒ
ꯎꯝ
ꯑꯩꯈꯣꯏ ꯁꯦꯜꯐꯤꯒ ꯂꯧꯗꯅ ꯈꯣꯠꯇꯅ ꯇꯧꯕꯗꯣ
ꯍꯣꯏ ꯍꯣꯏ
ꯑꯦ ꯔꯥꯀꯦꯁꯀꯤꯗꯤ ꯌꯥꯈ꯭ꯔꯖꯥꯔꯣ ꯑꯗꯨꯗꯤ
ꯃꯥꯏꯁꯨ ꯌꯥꯔꯤꯅꯤ
ꯍꯩꯃꯥ ꯑꯁ ꯑꯗꯨꯗ ꯑꯩꯁꯨ ꯑꯝꯇ ꯇꯧꯍꯧ ꯇꯥꯔꯦ ꯅꯪꯒꯤ ꯄ꯭ꯔꯣꯕ꯭ꯂꯦꯝꯗꯣ ꯑꯃꯨꯛ ꯇꯧꯔꯗꯤ ꯑꯩꯕꯨ ꯐꯦꯁꯕꯨꯛꯀ ꯑꯃꯨꯛ ꯄꯥꯏꯌꯥꯗꯗ ꯇꯣꯛꯀꯅꯤꯅꯦ ꯇꯧꯔꯤꯁꯦ ꯍꯧꯖꯤꯛ ꯑꯗꯨꯒꯤ ꯄꯣꯠꯇꯣ ꯌꯥꯝ ꯂꯥꯛꯑꯦ ꯍꯥꯏꯗꯣ
ꯌꯥꯔꯒꯗꯤ ꯇꯧꯍꯧꯋꯣ
ꯑꯗꯨꯅꯤꯅꯦ ꯑꯁ ꯄ꯭ꯔꯣꯕ꯭ꯂꯦꯝ ꯑꯃꯅꯤꯅꯦ ꯑꯗꯨꯗꯤ ꯍꯥꯏꯗꯤ ꯐꯦꯁꯕꯨꯛ ꯑꯗꯨꯗꯤ ꯃꯣꯏꯒꯤ ꯑꯩꯈꯣꯏꯒꯤ ꯄꯦꯖ ꯑꯣꯏꯅ ꯍꯥꯡꯕ ꯀꯥꯡꯕꯨ ꯍꯧꯖꯤꯛꯀꯥꯟ ꯀꯟꯇꯦꯟ ꯀ꯭ꯔꯤꯌꯦꯇꯔꯅ ꯃꯌꯥꯝ ꯊꯣꯛꯏꯗꯅꯀꯣ ꯐꯦꯁꯕꯨꯛꯇꯁꯨ ꯑꯗꯨꯃꯥꯏꯅ ꯇꯧꯏ ꯑꯗꯨꯒꯨꯝꯕ ꯃꯌꯥꯝꯁꯨ ꯑꯗꯨ ꯇꯧꯔꯗꯤ ꯃꯣꯏ ꯃꯥꯡꯈ꯭ꯔꯗꯤ ꯑꯩꯈꯣꯏꯁꯨ ꯄ ꯇꯥꯗꯣꯏ ꯅꯤꯅꯦ ꯑꯗꯨꯗꯤ
ꯑꯤꯁ ꯄꯝꯨꯗꯣꯏꯅꯤ ꯄꯃꯗꯣꯏꯅꯤ
ꯄꯩꯁꯥ ꯇꯥꯜꯂꯒ ꯂꯩꯕ ꯈꯣꯠꯄ ꯇꯧꯔꯒ ꯂꯩꯕ ꯑꯦꯀꯥꯎꯟ ꯃꯌꯥꯝ ꯑꯃ ꯂꯩꯔꯤꯗꯅ
ꯎꯝ
ꯑꯗꯨꯝ ꯃꯣꯏꯒꯤꯅꯦ ꯌꯨꯇꯨꯞ ꯀꯩꯅꯣ ꯐꯦꯁꯕꯨꯛꯇ ꯌꯨꯇꯨꯞꯕꯇ ꯇꯧꯕꯒ ꯌꯨꯇꯨꯕ ꯌꯨꯇꯨꯕꯔ ꯍꯥꯏ ꯍꯥꯏꯇꯥꯔꯦ ꯌꯨꯇꯨꯞꯇꯅꯦꯀꯣ ꯌꯨꯇꯨꯕꯔ ꯀꯥꯡꯕꯨ ꯑꯩꯈꯣꯏ ꯐꯦꯁꯕꯨꯛꯇ ꯍꯥꯡꯉꯤꯕ ꯀꯥꯡꯕꯨꯁꯤꯡꯁꯤꯒ ꯄꯩꯁꯥ ꯇꯥꯟꯕ ꯅꯨꯡꯉꯥꯏꯕꯁꯦ ꯀꯅꯥꯅ ꯍꯦꯜꯂꯤꯅꯣꯗꯤ ꯈꯪꯗꯦꯀꯣ ꯑꯗꯨꯕꯨ ꯐꯦꯁꯕꯨꯛꯀꯤꯁꯦ ꯑꯩꯈꯣꯏ ꯏꯆꯦ ꯑꯃ ꯑꯩ ꯈꯪꯅꯕ ꯏꯆꯦ ꯑꯃ ꯀꯣꯅꯨꯡꯃꯥꯡꯗ ꯀꯣꯅꯨꯡꯗ ꯀꯔꯤ ꯉꯁꯋꯥꯥꯏ ꯀꯔꯤ ꯃꯃꯣꯟ ꯂꯩꯀꯥꯏ ꯍꯥꯏꯒꯗ꯭ꯔꯥ ꯑꯗꯨꯗꯩ ꯃꯥꯅ ꯑꯩꯉꯣꯟꯗꯩ ꯌꯥꯝ ꯇꯧꯍꯧꯔꯝꯃꯦꯕ ꯑꯩ ꯏꯁꯀꯅꯣ ꯐꯦꯁꯕꯨꯛ ꯏ ꯀꯩꯅꯣꯒꯤ ꯇꯧꯁꯤ ꯀꯟꯇꯦꯟ ꯁꯦꯝꯁꯤ ꯑꯗꯨꯒ ꯚꯤꯗꯤꯑꯣ ꯅꯝꯁꯤ ꯊꯥꯒꯠꯁꯤ ꯄꯩꯁꯥ ꯇꯥꯟꯁꯤ ꯈꯣꯠꯁꯤꯅ ꯑꯗꯣ ꯃꯣꯏꯒꯤꯟ ꯑ ꯔꯨꯜ ꯃꯌꯥꯝ ꯑꯃ ꯏꯟꯁꯇ꯭ꯔꯛꯁꯟ ꯃꯌꯥꯝ ꯑꯃ ꯄꯤꯌꯦ ꯁꯤ ꯇꯧꯕ ꯌꯥꯕ ꯌꯥꯗꯕ ꯑꯗꯨ ꯅꯣꯡꯃꯗ ꯚꯤꯗꯤꯑꯣ ꯑꯁꯨꯛ ꯊꯥꯒꯠꯄ ꯑꯗꯒꯤꯗꯤ ꯂꯥꯏꯛꯁꯨ ꯐꯪꯕ ꯑꯗꯩ ꯁꯌꯥꯔꯁꯨ ꯇꯧꯕ ꯀꯃꯦꯟꯁꯨ ꯄꯤꯕ ꯀꯥꯏꯅ ꯌꯥꯝ ꯂꯩ ꯃꯥꯜꯂꯦ ꯑꯗꯩ ꯑꯩꯈꯣꯏ ꯏꯗꯣꯝꯆꯥ ꯑꯃꯁꯨ ꯃꯥꯁꯨ ꯍꯧꯖꯤꯛꯀꯥꯟꯁꯦ ꯌꯥꯝ ꯀꯟꯅ ꯇꯧꯔꯤꯕ ꯑꯩ ꯁꯨꯝ ꯍꯦꯛ ꯐꯦꯁꯕꯨꯛ ꯊꯦꯡꯅꯕ ꯍꯥꯏ ꯇꯔꯦ ꯑꯗꯣ ꯃꯣꯏ ꯃꯁꯦꯟ ꯄꯦꯖ ꯃꯁꯦꯟ ꯍꯥꯡꯅꯕ ꯃꯁꯦꯟꯕꯨꯗꯤ ꯑꯗꯨꯝ ꯁꯞꯄꯣꯔꯠ ꯇꯧꯅꯕ ꯍꯥꯏꯇꯥꯔꯦꯅꯦꯀꯣ
ꯎꯝ
ꯇꯧꯅꯔꯒꯁꯨ ꯑ ꯌꯥꯝ ꯅ ꯊꯕꯛ ꯑꯃ ꯑꯣꯏꯕꯖꯥꯠꯅꯤꯗ ꯍꯦꯛꯇ ꯄꯥꯛꯄ ꯍꯦꯛꯇ ꯇꯧꯕ ꯌꯥꯕ ꯅꯠꯇ ꯃꯥꯜꯂꯤꯗ ꯚꯤꯗꯤꯑꯣ ꯅꯝꯕ ꯈꯣꯠꯄ ꯀꯟꯇꯦꯟ ꯀꯔꯤꯌꯦꯠ ꯇꯧꯕꯁꯦ ꯄꯥꯡꯊꯥ ꯊꯥꯒꯠꯂꯁꯧ ꯃꯤꯅ ꯌꯦꯡꯅꯤꯡꯂꯣꯏꯗꯣꯏꯅꯦ ꯍꯥꯏꯕ
ꯎꯝ
ꯄꯪꯇꯧ ꯇꯧꯔꯒ ꯂꯥꯏꯛ ꯍꯦꯛꯇ ꯀꯃꯦꯟꯠ ꯍꯦꯛꯇ ꯐꯪꯉꯒ ꯄꯩꯁꯥ ꯇꯥꯟ ꯌꯥꯕꯁꯨ ꯅꯠꯇꯦ ꯗꯤꯃꯣꯅꯤꯇꯥꯏꯖꯦꯁꯟ ꯇꯧꯕ ꯀꯥꯏꯅ ꯃꯣꯅꯤꯇꯥꯏꯖꯦꯁꯟ ꯍꯥꯏꯕꯔ ꯑ ꯃꯣꯅꯤꯇꯥꯏꯖꯦꯁꯟ ꯇꯧꯕ ꯒꯥꯏꯅ ꯃꯣꯅꯤꯇꯥꯏꯁ ꯇꯧꯕ ꯀꯥꯏꯅ ꯌꯥꯝ ꯂꯩ ꯃꯥꯜꯂꯦꯕ
ꯎꯝ
ꯑꯗ ꯄꯩꯁꯥ ꯇꯥꯟꯕꯁꯦ ꯑꯃꯔꯣꯝꯗꯕꯨꯗꯤ ꯐꯖꯅ ꯑ ꯄꯦꯖ ꯍꯥꯡꯉꯒ ꯊꯑꯣꯏꯅ ꯄꯨꯛꯅꯤꯡ ꯆꯪꯅ ꯇꯧꯈ꯭ꯔꯒꯒꯗꯤ ꯌꯥꯝꯅ ꯀꯥꯟꯅꯕ ꯅꯠꯇꯔꯗꯤ ꯆꯣꯛꯆꯥꯛ ꯆꯥꯛ ꯇꯧꯔꯒ ꯑꯇꯣꯞꯄꯗꯒꯤ ꯃꯇꯝꯁꯦ ꯃꯥꯡꯕ
ꯎꯝ
ꯍꯤꯡꯏ ꯍꯥꯏꯕ ꯑꯗꯩ ꯑꯩ ꯏꯃꯥꯟꯅꯕꯤꯗꯒꯤꯅꯦ ꯍꯩ ꯑꯝ ꯄꯥꯟꯕꯤ ꯑꯃꯈꯛꯇꯤ ꯄꯣꯔꯛꯄꯅꯦꯕꯀꯣ ꯀꯔꯤ ꯃꯃꯤꯡ ꯈꯗꯤ ꯑꯩꯈꯣꯏꯒꯤ ꯃꯣꯇꯣꯞ ꯍꯥꯏꯒꯗ꯭ꯔꯥ ꯀꯔꯤ ꯍꯥꯏꯗꯣꯏꯅꯣꯗꯤ ꯈꯪꯗꯦꯕꯀꯣ ꯑꯗꯨꯏ ꯄꯥꯝꯕꯤꯁꯦ ꯆꯥꯎꯗꯤꯁ ꯆꯥꯎꯔꯦ ꯃꯥꯅ ꯌꯥꯝ ꯍꯥꯎꯕꯅꯦ ꯑꯗꯨ ꯊꯥꯔꯒ ꯌꯦꯡꯉꯨ ꯄꯥꯜꯂꯛꯀꯅꯤꯅ ꯍꯥꯏꯌꯦꯕꯀꯣ ꯄꯥꯝꯕꯤꯗꯤ ꯆꯥꯎꯈꯠꯂꯛꯑꯦꯕ ꯑꯗꯣ ꯃꯄꯥꯟꯅ ꯄꯥꯟꯗꯤ ꯄꯥꯟꯗ꯭ꯔꯤꯕ ꯄꯥꯟꯗꯤ ꯄꯥꯟꯗ꯭ꯔꯤꯗꯤ ꯄꯥꯝꯕꯤꯗꯤ ꯑꯗꯨꯝ ꯆꯥꯎꯁꯜꯂꯛꯑꯦ ꯑꯗꯣ ꯑꯩꯈꯣꯏꯒꯤ ꯃꯨꯠ ꯇꯣꯛ ꯑꯅ ꯄꯥꯝꯕꯤ ꯑꯃ ꯂꯩꯕꯗꯣ ꯈꯪꯕ꯭ꯔꯥ
ꯈꯪꯉꯦ ꯈꯪꯉꯦ ꯃꯅꯨꯡ ꯈꯣꯠ ꯃꯅꯨꯡꯗ ꯈꯣꯠ ꯃꯅꯨꯡꯗ ꯈꯣꯠꯇꯣꯛꯑꯥ ꯆꯥꯕꯗꯣ
ꯍꯣꯏꯅꯦ ꯃꯅꯨꯡ ꯈꯣꯇꯣꯛꯑ ꯆꯥꯕꯗꯣ ꯄꯥꯝꯕꯤꯗꯤ ꯆꯥꯎꯔꯦ ꯑꯗꯣ ꯃꯄꯥꯟ ꯏꯁꯥ ꯁꯥꯗꯕ ꯍꯥꯏꯇꯥꯔꯦ ꯑꯩꯒꯤꯁꯦ
ꯎꯝ
ꯑ ꯃꯄꯥꯟꯁꯦ ꯁꯥꯔꯒꯗꯤ ꯏꯃꯥꯟꯅꯕꯤꯗꯨꯅ ꯑ ꯀꯩꯅꯣ ꯇꯧꯒꯗꯅꯦꯕ ꯑꯩꯈꯣꯏꯒꯤ ꯃꯥꯅꯗꯤ ꯃꯇꯨꯝ ꯑꯣꯅ ꯅꯣꯇꯣꯛ ꯍꯥꯏꯔꯒꯅ ꯃꯔꯨꯁꯦ ꯃꯅꯨꯡꯗ ꯃꯔꯨꯁꯦ ꯑꯩꯈꯣꯏꯒꯤ ꯀꯩ ꯍꯥꯏꯅꯤ ꯃꯔꯨ ꯑꯍꯨꯝ ꯃꯔꯤ ꯌꯥꯎꯋꯦ ꯍꯥꯏꯌꯦ ꯑꯗꯣ ꯁꯤꯅ ꯃꯔꯨ ꯑꯃꯈꯛꯇꯪ ꯌꯥꯎꯕꯅꯦ ꯍꯥꯏꯌꯦ ꯃꯥꯅ ꯗꯤꯖꯨꯍꯥꯏ ꯀꯔꯝꯕ ꯑꯣꯏꯗꯣꯏꯅꯣꯗꯤ ꯈꯪꯗꯦꯕ ꯃꯍꯤꯖꯤꯅꯦ ꯃꯥꯅꯗꯤ ꯁꯤꯟꯗꯦ ꯊꯨꯝꯃꯤ ꯍꯥꯎꯏꯁꯤꯅꯦ ꯑꯗꯣ ꯑꯩꯈꯣꯏꯄꯥ ꯍꯣꯢꯅ ꯅ ꯍꯥꯏꯅ ꯀꯩꯅꯣꯅꯤꯁꯤꯅꯤꯗ ꯑ ꯃꯣꯇꯣꯛꯅꯤꯁꯤꯅꯦꯕ ꯑꯗ ꯃꯣꯇꯣꯛ ꯑꯣꯏꯇꯥꯔꯗꯤ ꯃꯔꯨꯗꯣ ꯖꯥꯝꯒꯅꯤ ꯁꯤꯅꯤ ꯈꯣꯢ ꯃꯥꯍꯣꯢꯅꯃꯨꯛ ꯑꯩꯗꯤ ꯑꯣꯟꯅꯒ ꯇꯩꯅꯒ ꯑꯗꯣ ꯀꯔꯝꯕ ꯑꯣꯏꯗꯣꯏꯅꯣ ꯈꯪꯗꯦ ꯄꯥꯝꯕꯤꯗꯤ ꯆꯥꯎꯁꯜꯂꯛꯑꯦ ꯑꯗꯣ ꯖꯒꯥ ꯖꯒꯥꯗꯤ ꯆꯤꯟꯕꯅꯤꯅ ꯊꯧꯕꯝꯗꯣ ꯅꯥꯇꯩꯩ ꯑꯃ ꯏꯆꯥ ꯆꯥꯗꯦꯕ ꯑꯩꯈꯣꯏꯗꯤ ꯄꯥꯟꯕꯗꯣ ꯃꯣꯇꯣꯛ ꯑꯣꯏ ꯇꯥꯔꯒꯗꯤ ꯌꯥ ꯆꯠꯀꯦ ꯇꯧꯕ ꯃꯇꯣꯛꯇꯨꯗꯤ ꯌꯥꯝ ꯁꯤꯜꯂꯦꯕ ꯑꯗꯣ ꯈꯪꯗꯦ ꯀꯔꯝ ꯑꯣꯏꯗꯣꯏꯅꯣ
ꯃꯥꯏꯁꯨ ꯁꯤꯜꯂꯦ ꯑꯍ ꯑꯍ ꯑꯍ ꯑꯍꯝ ꯃꯥꯏꯁꯨ ꯁꯤꯜ ꯂꯦ ꯍꯥꯏꯕ ꯊꯨꯝꯃꯦ ꯍꯥꯏꯕ꯭ꯔꯣ
ꯃꯥꯗꯤ ꯊꯨꯝꯃꯤ ꯍꯥꯏꯌꯦ ꯃꯥꯗꯤ ꯊꯨꯝꯃꯦ ꯁꯤꯅꯤ ꯊꯨꯝꯕꯅꯤ ꯁꯤꯌꯥ ꯍꯥꯎꯕꯅꯤ ꯑꯩꯅꯦ ꯃꯥꯅ ꯃꯔꯨ ꯄꯤꯔꯛꯄ ꯍꯥꯏꯇꯥꯔꯦ ꯑꯗ ꯃꯔꯨ ꯄꯤꯔꯛꯄꯗꯨꯗ ꯌꯦꯡꯒꯦ ꯁꯤꯅꯤ ꯑꯩꯁꯨ ꯊꯥꯔꯒ ꯃꯔꯨ ꯅꯠꯇꯦꯍꯦ ꯆꯔꯥ ꯑꯣꯏꯅ ꯐꯪꯉ ꯄꯤꯔꯛꯄ ꯆꯔ ꯑꯣꯏꯅ ꯄꯤꯔꯛꯄꯥ ꯑꯗꯨꯗ ꯑꯩꯅ ꯊꯥꯖꯟꯕꯅꯤꯅ ꯆꯍꯤ ꯑꯃ ꯆꯍꯤ ꯑꯃꯇꯪ ꯐꯥ ꯇꯉꯥꯔꯤꯌꯦ
ꯍꯨꯝ
ꯆꯍꯤ ꯑꯝꯇꯪ ꯐꯥꯗ ꯉꯥꯏꯔꯤ ꯍꯥꯏꯕ ꯑꯁ ꯑꯩꯁꯦ ꯑꯩ ꯀꯩꯅꯣ ꯗ꯭ꯔꯥꯒꯟ ꯐ꯭ꯔꯨꯠ ꯃꯅꯥꯛꯇ ꯂꯩꯔꯤꯅꯦ ꯑꯩꯅ ꯃꯄꯥꯟꯗ ꯌꯦꯡꯉꯝꯃꯤꯅꯦ ꯅꯪꯅ ꯍꯥꯏꯒꯨꯝꯅ ꯀꯃꯥꯏꯅ ꯇꯣꯢꯅꯣꯁꯦ ꯀꯛꯀꯗꯕ ꯌꯥꯝ ꯌꯥꯎꯔꯦꯍꯦ ꯅꯪ ꯅꯪꯅ ꯍꯥꯢꯔꯛꯄ ꯃꯇꯨꯡꯏꯟꯅꯗꯤ ꯃꯀꯥ ꯀꯅꯣꯅꯦꯃꯤ ꯅꯪꯕꯣ ꯑꯩꯈꯣꯏꯒꯤ ꯇꯤꯡꯈꯪ ꯄꯥꯟꯕꯗꯣ ꯇꯤꯡꯈꯪ ꯄꯥꯟ ꯄꯥꯟꯕ ꯖꯒꯥꯁꯦ ꯑꯃꯠꯇ ꯍꯥꯡꯗꯒꯩꯅꯦꯕ ꯊꯣꯛꯂꯛꯏꯁꯦ ꯚꯤꯗꯤꯌꯣꯒꯤꯅꯦ ꯑꯍ
ꯇꯗ꯭ꯔꯦ ꯐꯖꯟꯅ
ꯐꯖꯟ ꯇꯗꯤꯌꯦ
ꯎꯝ ꯐꯨꯟꯖꯤꯟꯒꯤꯕ
ꯑꯣ ꯑꯩ ꯑ ꯃꯄꯥꯟ ꯊꯣꯛꯂꯛ ꯍꯏ ꯐꯃꯨꯡꯗ ꯂꯩꯔꯝꯕꯗꯨꯗ
ꯑꯩꯈꯣꯏꯒꯤ ꯁꯅꯥꯔꯩ ꯑꯃ ꯑ ꯀꯨꯝ ꯅꯏꯗꯕꯤ ꯁꯅꯥꯔꯩꯗꯣ
ꯎꯝ
ꯑꯗꯨꯨꯝ ꯀꯕꯤ ꯀꯥꯂꯦꯟ ꯅ ꯉꯥꯏꯗꯕꯤ ꯁꯥꯟꯅꯥꯔꯩꯁꯦ ꯑꯗꯨ ꯁꯥꯟꯅꯔꯩꯗꯣ ꯅꯪ ꯊꯥꯅꯤꯡꯉꯒꯗꯤ ꯆꯥꯔꯥ ꯌꯝ ꯂꯩꯌꯦꯕꯀꯣ ꯑꯩꯅ ꯍꯨꯟꯖꯤꯜꯂꯒ ꯊꯝꯕ ꯑꯔꯥꯕ ꯍꯣꯏ ꯃꯗꯤꯅꯦ ꯂꯥꯏ ꯀꯠꯄꯒꯤꯅꯦ ꯀꯌꯥꯝ ꯀꯥꯟꯅꯩ ꯈꯪꯕ꯭ꯔꯥ ꯑꯇ ꯑꯩꯈꯣꯏꯒꯤꯅꯦ ꯑꯗꯨꯝ ꯍꯨꯜꯂꯅꯤ ꯑꯅꯤ ꯀꯪꯒꯅꯤ ꯍꯨꯜꯂꯅꯤ ꯑꯗꯨꯝ ꯁꯥꯠꯂꯅꯤ ꯄꯥꯝꯕꯤ ꯑꯃ ꯍꯧꯒꯠꯂꯛꯀꯅꯤ ꯀꯝꯃꯤ ꯀꯂꯦꯟꯁꯨꯛꯅꯥꯏ ꯅꯥꯏꯗꯦ ꯑꯗꯨꯝ ꯍꯧꯔꯒꯅꯦ ꯑꯝ ꯃꯇꯝꯁꯨꯡꯅꯏ ꯅꯥꯏꯗꯦ ꯅꯤꯡꯗꯝ ꯍꯥꯏꯕ ꯂꯩꯇꯦ ꯀꯂꯦꯟ ꯍꯥꯏꯕ ꯂꯩꯇꯦ ꯑꯗꯨꯝ ꯄꯥꯟꯗꯣꯏꯅꯦ ꯑꯗꯨꯗꯨꯅ ꯑꯩꯗꯤ ꯂꯥꯏ ꯀꯛꯄꯒꯤ ꯀꯩꯅꯣꯁꯦ ꯂꯩꯁꯦ ꯁꯨꯡ ꯁꯨ ꯀꯩꯅꯣ ꯇꯧꯗ꯭ꯔꯦꯕ ꯑꯩꯈꯣꯏꯒꯤ ꯑꯗꯨꯝ ꯊꯤꯅꯗ꯭ꯔꯦꯕ ꯃꯥꯅ ꯑꯗꯨꯝ ꯃꯔꯥꯡ ꯀꯥꯏꯅ ꯁꯥꯠꯂꯕꯅꯤꯅꯅꯦ
ꯐꯩꯌꯦ ꯑꯩꯈꯣꯏ ꯃꯥꯁꯨ ꯂꯩꯁꯦ ꯌꯥꯝ ꯄꯥꯝꯕꯅꯦ ꯑꯗꯨ ꯊꯥ ꯇꯥꯔꯦ
ꯑꯁ ꯆꯔꯥꯕꯂꯤꯗ ꯍꯧꯔꯕꯅꯦ ꯅꯪ ꯂꯧ ꯗꯨꯖꯨ
ꯑꯩꯈꯣꯏꯁꯨ ꯂꯩꯍꯥꯎ ꯄꯥꯝ ꯑꯃ ꯍꯧꯋꯦꯕ ꯒꯝꯂꯥꯗ ꯊꯥꯔꯝꯕ ꯑꯁ ꯑꯉꯥꯡꯕꯗꯣ ꯊꯥꯗꯣꯛꯆꯔꯝꯃꯁꯨ ꯐꯗꯧꯅꯦ ꯑꯉꯥꯡꯕꯒ ꯑꯉꯧꯕꯒ ꯍꯧꯔꯝꯕꯅꯦ ꯑꯉꯥꯡꯕꯗꯣ ꯁꯤꯗꯣꯛꯈ꯭ꯔꯦ ꯑꯗꯣ ꯑꯉꯧꯕꯁꯨ ꯁꯤꯗ꯭ꯔꯤꯉꯩꯗ ꯃꯈꯥ ꯊꯥꯗꯣꯛꯑꯁꯦꯅ ꯊꯥꯗꯣꯛꯑꯦ ꯃꯈꯥ ꯊꯥꯗꯣꯛꯄꯗꯒꯤ ꯍꯦꯛꯇ ꯂꯩꯍꯥꯎꯁꯦ ꯏꯃꯥꯄꯦꯝꯃꯥ ꯀꯩꯅꯣ
ꯂꯣꯏ ꯁꯥꯠꯂꯦ
ꯑꯥ ꯇꯦꯛꯊꯉꯩ ꯄꯥꯜꯂꯦ ꯍꯦꯛꯇ ꯍꯥꯏꯗꯤ ꯃꯤꯗꯒ ꯍꯦꯛꯅꯕꯗꯣ ꯋꯥꯅꯕꯗꯣ ꯑꯗꯒ ꯁꯤꯒꯤ ꯒꯝꯂꯥ ꯊꯥ ꯀꯥꯟꯗꯗꯤ ꯐꯕꯨꯗꯤ ꯐꯖꯕ ꯄꯤꯛꯑꯒ ꯄꯥꯟꯕꯗꯣ ꯑꯗꯨ ꯑꯣꯏꯇꯥꯔꯁꯨ ꯌꯥꯝ ꯂꯥꯏ ꯀꯠꯅꯤꯡꯉꯀꯥꯟꯗ ꯌꯥꯝ ꯀꯠꯄ ꯐꯪ ꯑ ꯀꯩ ꯀꯠꯄ ꯐꯪꯗꯦꯕ ꯑꯗ ꯍꯨꯖꯤꯛꯇꯤ ꯑꯩꯅ ꯍꯥꯏ ꯁꯤꯅꯤ ꯃꯁꯥ ꯈꯨꯗꯤꯡꯒꯤ ꯂꯩꯍꯥꯎꯁꯦ ꯍꯦꯛꯇ ꯄꯔꯦꯡ ꯄꯔꯦꯡ ꯄꯥꯟꯕꯗꯅꯦ ꯈꯥꯡ ꯂꯥꯛ ꯉꯝꯗ꯭ꯔꯦ ꯑꯗꯣ ꯑꯩ ꯑꯉꯥꯡꯕꯗꯣ ꯇꯪꯒ ꯄꯥꯝꯃꯤꯌꯦ ꯑꯉꯥꯡꯕꯒꯤ ꯆꯔꯥ ꯗꯣ ꯁꯤꯗ ꯄꯥꯜꯂꯝꯕꯅꯦ ꯕ ꯁꯤꯗꯣꯛꯈ꯭ꯔꯤꯅꯦ ꯍꯦꯛ ꯍꯣꯡꯇꯣꯛ ꯍꯣꯡꯇꯣꯛꯄ ꯅꯪꯍꯧꯗ꯭ꯔꯤꯉꯩꯗ
ꯑꯩ ꯆꯔꯥ ꯑꯝꯇ ꯄꯥꯝꯃꯦ ꯑꯩꯈꯣꯏꯒꯤꯅꯦ ꯑ ꯒ꯭ꯔꯥꯐꯇꯤꯡ ꯇꯧꯕ ꯍꯥꯏꯕ꯭ꯔ ꯑꯩꯈꯣꯏꯒꯤ ꯑꯗꯨꯃꯥꯏꯅ ꯄꯥꯝꯕꯤ ꯃꯆꯥꯗꯩꯩ ꯇꯧꯔꯦꯗꯅ
ꯑꯗꯨꯃꯥꯏꯅ ꯇꯧꯔꯒ ꯊꯥꯒꯤꯕꯅꯦ ꯑꯗꯨꯅ ꯃꯆꯥ ꯑꯣꯏꯅ ꯄꯥꯟꯈꯤꯕꯅꯦꯕ ꯑꯩꯈꯣꯏꯒꯤ ꯂꯩꯍꯥꯎꯁꯦ
ꯑꯥ
ꯑꯗꯣ ꯍꯧꯖꯤꯛꯀꯥꯟꯁꯦ ꯑꯩ ꯂꯩꯍꯥꯎ ꯑꯉꯥꯡꯕ ꯑꯉꯥꯡꯕꯗꯁꯨ ꯃꯈ ꯃꯈꯜ ꯑꯅꯤ ꯑꯨꯝ ꯊꯣꯛꯏꯗꯅ ꯍꯥꯏꯗꯤ ꯈꯤꯇꯪ ꯉꯧꯔꯞ ꯇꯧꯕ ꯑꯃ ꯉꯁꯪ ꯉꯥꯡꯕ ꯑꯃ ꯑꯣꯔꯦꯟꯖ ꯗꯥꯏꯔꯦꯛ ꯆꯪꯕꯗꯣ ꯑꯩꯈꯣꯏꯒꯤꯁꯤꯅ ꯑꯣꯔꯦꯟꯁ ꯗꯥꯏꯔꯦꯛ ꯆꯪ ꯕꯗꯨꯅꯦꯕ
ꯎꯝ ꯎꯝ ꯑꯣ ꯑꯣꯔꯦꯟꯁ ꯗꯥꯏꯔꯦꯛ ꯆꯪꯕ ꯑꯃ ꯌꯥꯝ ꯃꯝ ꯗꯥꯛ ꯑꯣꯏꯅ ꯈꯤꯇꯪ ꯗꯥꯛ ꯑꯣꯏꯕꯤꯗꯣ
ꯎꯝ ꯎꯝ
ꯑꯗꯨꯗꯤ ꯐꯖꯕꯅꯤꯍꯦ ꯄꯥꯃꯨꯏꯌꯦ ꯁꯤꯒ꯭ꯔꯤꯔꯣ
ꯁꯤꯒ꯭ꯔꯦ
ꯂꯩꯕꯥꯛꯇ ꯊꯥꯗꯣꯛꯎꯕ꯭ꯔꯣ
ꯊꯥꯗꯣꯛꯄ ꯅꯪꯍꯧꯗ꯭ꯔꯦ ꯅꯪꯍꯧꯗ꯭ꯔꯤꯉꯩꯗ ꯀꯪꯖꯤꯜꯂꯛꯄ
ꯑꯥ
ꯑꯗꯨꯒ ꯁꯤꯒ꯭ꯔꯦ ꯑꯗꯨꯒ ꯑꯉꯧꯕꯁꯤꯗꯤ ꯊꯥꯗꯣꯛꯍꯧꯋꯦ ꯑꯉꯧꯕꯁꯤꯗꯤ ꯐꯖꯅ ꯄꯥꯜꯂꯦ
ꯑꯥ
ꯃꯄꯣꯞ ꯆꯥꯎꯋꯦꯕ ꯑꯉꯥꯡꯕꯗꯨꯅ ꯑꯉꯧꯕ ꯁꯤꯅ ꯃꯆꯥ ꯃꯆꯥꯅꯤꯗꯅ ꯑꯗ ꯑꯩꯈꯣꯏꯒꯤꯖꯤꯗꯤ ꯄꯤꯌꯣꯔ ꯑꯣꯔꯦꯟꯖꯇꯨꯅꯦꯕ ꯑꯃ ꯑꯣꯐ ꯋꯥꯏꯠ ꯁꯤꯗ ꯆꯥꯎꯕꯗꯨ ꯅꯠꯇꯦꯕ ꯑꯃ ꯂꯩꯗꯥꯏꯅꯦ ꯑꯣꯕ ꯋꯥꯏꯠ ꯃꯆꯨꯗꯁꯨ ꯆꯥꯎꯕ ꯑꯗꯨꯗꯣ ꯅꯠꯇꯕ ꯑꯩꯈꯣꯏꯅ ꯗꯥꯏꯔꯦꯛ ꯑꯣꯔꯦꯟꯖ ꯃꯁꯛ ꯐꯖꯝꯅꯦ ꯃꯆꯨꯗꯣ ꯂꯩꯍꯥꯎ ꯑꯉꯥꯡꯕ ꯀ ꯍꯥꯏꯅꯕꯗꯨꯅꯦꯕ
ꯑꯣ ꯑꯁ ꯑꯗꯨꯗꯤ ꯐꯖꯔꯝꯅꯤꯍꯦ ꯑꯗꯨꯗ ꯍꯧꯖꯤꯛꯇ ꯇꯦꯂꯥꯏꯈꯨꯝꯕꯤ ꯌꯥꯝ ꯅꯞꯄꯦꯍꯕ ꯅꯪꯅ ꯉꯁꯥꯏ ꯀꯦꯒꯦ ꯑꯉꯥꯡꯕꯗ ꯑꯩꯗꯤ ꯀꯦꯒꯦ ꯑꯉꯥꯡꯕꯒꯤ ꯄꯥꯝꯕꯤꯅ ꯁꯤꯒꯤ ꯐꯨꯒꯦ ꯇꯧꯕꯗ ꯌꯦꯡꯉꯨ ꯅꯤꯔꯨ ꯂꯣꯏꯔꯦ ꯑꯝꯇꯣꯏꯕ ꯇꯤꯂꯥꯏꯈꯣꯝꯕꯤ ꯃꯌꯥꯝꯁꯤꯅ ꯀꯩꯅꯣꯅꯦꯍꯦ ꯀꯨꯝꯁꯤꯁꯦ ꯇꯦꯂꯥꯏꯈꯨꯝꯕꯤ ꯌꯥꯃ ꯀꯨꯝ ꯆꯪꯗꯣꯏꯕ ꯀꯩꯅꯣꯝ ꯇꯧꯔꯤꯅꯦ
ꯑꯗꯨꯅꯦ ꯁꯤ ꯍꯤꯡꯒꯣꯜ ꯁꯝꯕꯜꯁꯤꯅꯅꯦ ꯑꯩꯅ ꯈꯜꯂꯤꯁꯦ ꯌꯨꯝꯁꯦ ꯐꯖꯅ ꯁꯥꯗꯣꯛꯑꯒ ꯍꯤꯡꯒꯣꯜ ꯁꯪꯒꯝꯁꯦ ꯃꯔꯥꯡ ꯀꯥꯏꯔꯒ ꯅꯥꯀꯟ ꯅꯥꯀꯟꯁꯦ ꯍꯥꯡꯉꯗꯤꯅꯦ ꯑꯩꯈꯣꯏꯒꯤ ꯀꯩꯅꯣ ꯀꯩ ꯈꯒꯤ ꯂꯩ ꯍꯥꯎꯕꯁꯦ ꯊꯤ ꯐꯖꯅ ꯅꯥꯟꯅ ꯑꯝꯇ ꯊꯥꯗꯣꯛ ꯀꯩ ꯇꯧꯕꯅꯦꯕ ꯒꯝꯂꯥꯗ ꯊꯥꯕꯅꯦ ꯃꯣꯏꯁꯦ
ꯏꯁ ꯈꯥꯒꯤꯂꯩꯍꯥꯎ ꯑꯉꯥꯡꯕ ꯈꯒꯤꯂꯩꯍꯥꯎ ꯑꯉꯥꯡꯕꯗꯤꯅꯦ ꯕꯦꯝꯃꯥ ꯅꯆꯤꯟꯊꯤ ꯍꯥꯏꯅꯤ ꯌꯥꯝ ꯀꯥꯟꯅꯕꯅꯤꯍꯦ ꯂꯩ ꯁꯥꯄꯁꯨ ꯑꯗꯒꯤꯗꯤ ꯃꯥꯏ ꯃꯍꯩ ꯀꯥꯏꯅ ꯍꯥꯏꯕ ꯂꯩꯕꯅꯦ ꯑꯅꯦ ꯀꯩꯅꯣ ꯊꯣꯏ ꯇꯥꯕ꯭ꯔꯥ ꯑꯩꯗꯣ ꯁꯣꯝꯗ ꯀꯧꯕ ꯃꯥꯂꯦꯞ ꯀꯣ ꯑꯩ ꯑꯝꯇ ꯀꯩꯅꯣ ꯑꯝꯇ ꯍꯡꯎꯒꯦꯗ ꯇꯧꯔꯀꯦ
ꯎꯝ ꯎꯝ